ꯍꯣꯏ ꯇꯥꯏ ꯐꯖꯅ ꯇꯥꯏ
ꯍꯣꯏ ꯑꯣ ꯅꯍꯥꯛ ꯅꯍꯥꯟ ꯑꯩ ꯍꯥꯡꯅꯤꯡꯕ ꯑꯃ ꯂꯩꯥꯛꯕꯀꯣ ꯃꯤꯁꯦ ꯁꯤꯡꯗ ꯍꯥꯏꯕꯗꯤ ꯑꯩꯁꯨ ꯇꯝꯄꯥꯛ ꯍꯥꯏꯕꯗꯤ ꯑꯇꯣꯞꯄ ꯇꯝꯄꯥꯛꯇ ꯂꯩꯕꯅꯤꯅ ꯑꯩꯈꯣꯏꯒꯤ ꯏꯁꯇꯦꯠꯒꯤ ꯈꯔ ꯈꯛꯇ ꯈꯪꯗꯕꯀꯣ ꯀꯨꯝꯍꯩꯒꯨꯝꯕ
ꯍꯣꯏ
ꯑ ꯃꯈꯣꯏꯒꯤ ꯀꯨꯝꯍꯩ ꯌꯥꯎꯁꯪ ꯍꯥꯏꯕꯗꯣ
ꯑ ꯑ
ꯀꯔꯝ ꯀꯥꯟꯗ ꯇꯧꯕ꯭ꯔꯥ ꯑꯗꯨꯒ ꯀꯃꯥꯏꯅ ꯇꯧꯕ꯭ꯔꯥ ꯃꯈꯣꯏ
ꯑꯁ ꯑꯩ ꯑꯩꯗꯤ ꯈꯪꯍꯧꯗ꯭ꯔꯦꯅꯦ ꯑꯗꯨꯒꯨꯝꯕ ꯑꯩꯗꯤ ꯁꯤꯗ ꯑꯗꯨꯝ ꯂꯩꯇꯧꯔꯤꯒꯤꯀꯣ
ꯍꯣꯏ
ꯑꯩꯁꯨ ꯈꯪꯅꯤꯡꯉꯦ ꯇꯥꯗꯤ ꯇꯥꯔꯝꯃꯦꯕ
ꯑꯩꯁꯨ ꯅꯪꯒ ꯆꯥꯞ ꯃꯥꯟꯅꯏꯅꯦ ꯁꯤ
ꯑ ꯑꯩꯈꯣꯏ ꯑꯩꯅ ꯀ꯭ꯂꯥꯁ ꯏꯂꯚꯦꯟ ꯇꯨꯋꯦꯜꯕ ꯀꯨꯝꯕꯗꯤ ꯑꯇꯣꯞꯄ ꯃꯐꯝꯗ ꯇꯝꯃꯦꯕꯀꯣ ꯑꯗꯨ ꯇꯝꯕ ꯃꯇꯝꯗ ꯑꯩꯈꯣꯏꯒꯤ ꯀ꯭ꯂꯥꯁꯃꯦꯠꯁꯤꯡꯅ ꯑ ꯍꯥꯏꯕ ꯅ ꯑꯩꯈꯣꯏꯒꯤ ꯏꯁꯇꯦꯠꯇ ꯌꯥꯎꯁꯪ ꯍꯥꯏꯕꯒꯤ ꯂꯩ ꯑꯗꯨ ꯀꯔꯝ ꯅꯥꯏꯅ ꯅꯈꯣꯏ ꯇꯧꯕ꯭ꯔꯥ ꯑꯗꯨꯒ ꯃꯈꯣꯏꯒꯤ ꯔꯤꯖꯟꯗꯨ ꯁꯨꯃꯥꯏꯅ ꯇꯧꯕ꯭ꯔꯥ ꯑꯗꯨꯒ ꯀꯔꯝ ꯍꯥꯏꯅ ꯅꯈꯣꯏ ꯁꯨꯃꯥꯏꯅ ꯍꯥꯡꯕꯀꯣ ꯑꯩ ꯁꯨ ꯈꯥꯡꯗꯕ ꯍꯥꯏꯕꯗꯤ ꯀ꯭ꯂꯥꯁ
ꯀꯔꯤ ꯍꯥꯏꯕ꯭ꯔꯥ ꯌꯥꯎꯁꯥꯡ ꯀꯔꯤ ꯀꯔꯤ ꯌꯥꯎꯁꯥꯡ ꯍꯥꯏꯕ꯭ꯔꯥ
ꯌꯥꯎꯁꯪ ꯍꯥꯏꯕꯗꯤ ꯃꯈꯣꯏꯒꯤ ꯌꯥꯎꯁꯪꯗ ꯀꯔꯝꯥꯏꯅ ꯃꯈꯣꯏꯁꯦ ꯑꯩꯈꯣꯏ ꯑ ꯈ꯭ꯔꯤꯁꯃꯥꯁꯗꯤ
ꯑꯥ ꯃꯣꯏꯒꯤ ꯌꯥꯎꯁꯪꯗꯣ ꯑꯁꯤ ꯑꯇꯣꯞꯄ ꯂꯝꯗ ꯆꯠꯄ ꯀꯥꯟꯗ ꯍꯣꯂꯤꯒꯨꯝꯕ ꯂꯩꯌꯦꯗꯅ ꯀꯂꯔꯒꯤꯗꯣ ꯃꯆꯨꯒꯤ ꯑꯗꯨꯒꯤꯅꯤꯗ ꯃꯣꯏꯅ ꯌꯥꯎꯁꯪ ꯆꯞ ꯃꯥꯟꯅꯩ ꯑꯗꯨ ꯑꯣꯏꯔꯁꯨ ꯑꯁꯤ ꯏꯁꯇꯦꯠꯁꯨ ꯇꯣꯉꯥꯟꯕꯒꯤ ꯀꯜꯆꯔꯁꯦ ꯈꯔ ꯇꯣꯡꯉꯥꯜꯂꯦ ꯁꯤꯗ ꯂꯩꯕꯗꯣ ꯑꯗꯨ ꯑꯩꯅ ꯐꯖꯅ ꯎꯕꯗꯗꯤ ꯑꯗꯨꯝ ꯅꯨꯄꯤ ꯈꯣꯏ ꯅꯨꯄꯥ ꯈꯣꯏ ꯂꯣꯏꯅꯃꯛ ꯑꯉꯥꯡꯁꯨ ꯑꯗꯨꯝ ꯃꯆꯨꯗꯤ ꯁꯥꯟꯅꯩꯀꯣ ꯃꯆꯨ ꯁꯥꯟꯅꯩ ꯑꯗꯨꯒ ꯑꯁꯤꯗ ꯄꯥꯛꯄꯁꯦ ꯅꯨꯄꯤ ꯈꯣꯏꯅ ꯅꯨꯄꯥꯉꯣꯟꯗ ꯑꯗꯨꯝ ꯄꯩꯁꯥꯁꯨ ꯅꯤꯔꯒ ꯀꯣ ꯂꯝꯕꯤ ꯂꯝꯕꯤꯤꯗ ꯑꯗꯨꯝ ꯂꯩꯀꯥꯏ ꯂꯩꯀꯥꯏꯒꯨꯝꯕꯗ ꯆꯠꯂꯒ ꯄꯩꯁꯥꯒꯨꯝꯕꯁꯨ ꯅꯤꯕ ꯑ ꯑꯗꯨ ꯀ ꯗ ꯅꯨꯄꯥꯁꯦ ꯄꯩꯁꯥ ꯌꯥꯝ ꯄꯥꯏꯒꯗꯕ ꯃꯥꯜꯂꯦ ꯎꯝ ꯄꯥꯏꯒꯗꯕꯅꯤ ꯍꯥꯏꯅ ꯈꯂꯦ ꯑꯩꯗꯤ ꯑꯗꯨ ꯃꯣꯏꯅ ꯆꯠꯄ ꯍ ꯂꯕꯤꯗ ꯄꯩꯁꯥꯁꯨꯅꯤꯕꯅꯦ ꯑꯗꯨ ꯏꯁꯩꯒꯨꯝꯕ ꯐꯖ ꯐꯖꯕ ꯁꯥꯔꯒ ꯀꯣ ꯑꯗꯨꯒꯨꯝꯕ ꯎꯑꯦ ꯑꯗꯨꯒ ꯎꯝ
ꯍꯣꯏ ꯑꯗꯨꯒꯤꯅꯤ ꯑꯩ ꯑꯩꯁꯨ ꯈꯪꯅꯤꯡꯉꯁꯦ ꯍꯥꯏꯕꯗꯤ ꯍꯥꯏꯗꯤ ꯍꯧꯖꯤꯛꯀꯥꯟꯁꯦ ꯌꯨꯇ꯭ꯌꯨꯕ ꯐꯦꯁꯕꯨꯛ ꯑꯃꯗ ꯂꯥꯛꯌꯦꯀꯣ ꯑꯗꯨ ꯃꯈꯣꯏꯁꯤꯡꯁꯨ ꯃꯈꯣꯏꯁꯤꯡꯁꯨ ꯎꯕꯀꯣ ꯁꯨꯃꯥꯏꯅ ꯂꯝꯕꯤꯗ ꯅꯨꯄꯤ ꯑꯉꯥꯡꯁꯤꯡ ꯘꯔꯤ ꯂꯥꯛꯄ ꯅꯨꯄꯥꯁꯤꯡꯗ ꯑꯃꯨꯛꯀ ꯄꯩꯁꯥ ꯅꯤꯕ ꯑꯗꯨꯒ ꯅꯨꯄꯤ ꯅꯨꯄꯥ ꯖꯒꯣꯏ ꯁꯥꯕ ꯁꯨꯃꯥꯏꯅ ꯀꯂꯔ ꯇꯩꯕ ꯑꯗꯨ ꯃꯈꯣꯏꯁꯨ ꯎꯕꯀꯣ ꯎꯑꯦ ꯑꯗꯨꯒ ꯇꯧꯕꯒꯤ ꯃꯐꯝꯗꯁꯨ ꯃꯈꯣꯏꯁꯦ ꯍꯣꯂꯤ ꯍꯥꯏꯅ ꯀꯂꯔꯒꯨꯝꯕ ꯇꯩꯔꯒ ꯁꯨꯃꯥꯏꯅ ꯇꯧꯋꯕꯀꯣ ꯑꯗꯨꯕꯨ ꯑꯩꯈꯣꯏꯒꯤ ꯃꯐꯝꯗꯗꯤ ꯈꯔꯗ ꯈꯦꯠꯅꯕ ꯍꯥꯏꯕ ꯇꯥꯔꯦ ꯌꯦꯡꯕꯗ ꯃꯇꯝꯗꯁꯨ ꯑꯗꯨꯒꯤ ꯃꯈꯣꯏ ꯍꯪꯕꯀꯣ ꯑꯗꯨ ꯅꯈꯣꯏꯒꯤ ꯂꯩꯐꯝꯗꯤ ꯁꯨꯃꯥꯏ ꯇꯧꯋꯦ ꯅꯈꯣꯏ ꯀꯔꯝ ꯍꯥꯏꯅ ꯌꯥꯎꯁꯪꯒꯨꯝꯕ ꯁꯦꯂꯦꯕ꯭ꯔꯦꯠ ꯇꯧꯕ꯭ꯔꯥ ꯍꯥꯏꯅ ꯍꯈꯣꯏ ꯍꯪꯃꯨꯀꯣ ꯑꯩꯁꯨ ꯈꯪꯗꯦ ꯈꯪꯗꯕꯅꯤꯅ ꯑꯩꯁꯨ ꯌꯥꯝ ꯈꯪꯗꯦ ꯍꯥꯏꯅ ꯑꯩꯗꯤ ꯃꯈꯣꯏꯗ ꯍꯥꯏꯕꯤꯈ꯭ꯔꯦꯕꯀꯣ
ꯑꯣ ꯑꯣ
ꯑꯗꯨꯅꯦ
ꯎꯝ ꯑꯗꯨ ꯐꯖꯅ ꯔꯤꯁꯥꯔꯁ ꯇꯧꯔ ꯅꯪ ꯍꯜꯂꯛꯄ ꯂꯄ ꯀꯥꯟꯗ ꯁꯤꯗ ꯑꯗꯨ ꯃꯇꯝ
ꯍꯥꯏꯔꯨ
ꯑꯗꯨ ꯃꯇꯝꯗꯣ ꯅꯦꯛꯁ ꯏꯌꯔꯗ ꯂꯥꯛꯀꯅꯤ ꯗꯤꯛꯁ ꯌꯔꯒꯤꯗꯤ ꯂꯣꯏꯔꯕ ꯃꯥꯜꯂꯦ ꯃꯥꯔꯆ ꯑꯦꯄ꯭ꯔꯤꯜ ꯑꯗꯨꯋꯥꯏꯗ ꯇꯧꯕ ꯃꯥꯜꯂꯦꯀꯣ ꯃꯣꯏꯁꯦ ꯎꯝ
ꯑꯗꯨ ꯃꯈꯣꯏꯅ ꯍꯥꯏꯕꯗꯤ ꯌꯥꯝ ꯐꯖꯩ ꯍꯥꯏꯕꯀꯣ ꯑꯇꯣꯞꯄ ꯑꯇꯣꯞꯄ ꯃꯐꯝꯅꯗꯤ ꯍꯣꯏ ꯍꯣꯂꯤꯒꯨꯝꯕꯗ ꯇꯧꯋꯦ ꯑꯗꯨꯕꯨ ꯃꯈꯣꯏ ꯇꯧꯕꯁꯦ ꯑꯦ ꯀꯔꯤ ꯍꯥꯏꯁꯤꯔꯥ ꯃꯤ ꯌꯥꯝꯔꯒ ꯄꯨꯜꯂꯒ ꯁꯨꯃꯥꯏꯅ ꯇꯩꯔꯒ ꯏꯟꯖꯣꯏꯃꯦꯟꯒꯨꯝꯕ ꯇꯧꯋꯤ ꯍꯥꯏꯕꯀꯣ ꯃꯈꯣꯏꯗꯤ ꯑꯗꯨꯕꯨ ꯑꯩꯈꯣꯏꯒꯤ ꯏꯁꯇꯦꯠ ꯑꯗꯤ ꯃꯈꯥ ꯃꯈꯣꯏ ꯍꯥꯏꯕꯁꯦ ꯅꯈꯣꯏꯒꯤ ꯑꯥ ꯃꯈꯣꯏꯁꯤ ꯌꯥꯎꯁꯪ ꯍꯥꯏꯕꯗꯤ ꯈꯪꯗꯦꯀꯣ ꯃꯈꯣꯏꯁꯨ ꯀꯂꯔ ꯇꯩꯕ ꯑꯗꯨꯗ ꯎꯕꯒꯤ ꯃꯈꯣꯏꯁꯨ ꯍꯨꯂꯤꯅꯤ ꯍꯥꯏꯅ ꯀꯧꯋꯦꯕ ꯃꯗꯨꯗꯣ
ꯑꯣ
ꯑꯗꯣ ꯅꯈꯣꯏꯒꯤ ꯍꯣꯂꯤ ꯑꯗꯨꯒ ꯁꯨꯃꯥꯏꯅ ꯇꯧꯕꯁꯦ ꯌꯥꯝ ꯈꯦꯠꯅꯥꯏ ꯑꯗꯨꯒ ꯌꯥꯝ ꯐꯖꯩ ꯌꯦꯡꯕ ꯃꯇꯝꯗ ꯍꯥꯏꯕꯗꯤ ꯑꯉꯥꯡꯁꯨ ꯑꯉꯥꯡ ꯄꯤꯛꯄꯁꯨ ꯑꯗꯨꯒ ꯑꯍꯟꯁꯤꯡꯁꯨ ꯑꯗꯨꯒ ꯅꯨꯄꯤ ꯅꯨꯄꯥꯁꯤꯡꯁꯨ ꯈꯨꯠ ꯄꯥꯏꯔꯒ ꯖꯒꯣꯏ ꯁꯥꯕ ꯑꯗꯨꯒꯨꯝꯕꯗꫭ ꯌꯥꯝꯅ ꯌꯦꯡꯕꯗ ꯐꯖꯩꯍꯦ ꯍꯥꯏꯅ ꯅ ꯑꯥ ꯑꯩ ꯀ꯭ꯂꯥꯁ ꯏꯂꯚꯦꯟ ꯇꯨꯋꯦꯜꯞ ꯇꯝꯕ ꯃꯇꯝꯗ ꯃꯈꯣꯏ ꯍꯥꯏꯕꯀꯣ
ꯑꯣ
ꯑꯗꯨ ꯑꯩꯈꯣꯏꯁꯨ ꯂꯥꯛꯄ ꯌꯥꯒꯗ꯭ꯔꯥ ꯍꯥꯏꯅ ꯃꯈꯣꯏꯁꯨ ꯍꯥꯏ ꯍꯥꯏꯕꯅꯦ
ꯑꯧ ꯑꯧ ꯂꯥꯛꯄꯩ ꯌꯥꯒꯅꯤꯗ ꯎꯝ
ꯍꯧꯖꯤꯛꯇꯤ ꯕꯦꯔꯥ ꯑꯣꯏꯕꯒꯤ ꯂꯥꯛꯄ ꯌꯥꯔꯔꯣꯏꯕ
ꯑꯣ ꯑꯣ
ꯍꯥꯏꯕꯗꯤ ꯈꯪꯉꯤꯗꯅ ꯑꯩꯈꯣꯏꯁꯨ
ꯎꯝ ꯎꯝ
ꯆꯠꯊꯣꯛ ꯆꯠꯇꯦ ꯑꯗꯨꯒꯨꯝꯕ ꯆꯠꯄ ꯑꯗꯨꯒꯨꯝꯕꯗꯨ ꯈꯣꯠꯄ ꯈꯔ ꯇꯟꯕꯀꯣ ꯂꯝꯕꯤꯗ
ꯍꯣꯏ ꯍꯣꯏ ꯃꯥꯅꯦ ꯃꯥꯅꯦ ꯁꯦ ꯑꯩꯈꯣꯏ ꯀꯜꯆꯔꯁꯨ ꯌꯥꯝ ꯐꯖꯕꯅꯤꯀꯣ ꯁꯤꯁꯨ
ꯍꯣꯏ ꯑꯗꯨꯒꯤꯅꯤ ꯃꯈꯣꯏꯁꯦ ꯌꯥꯝ ꯄꯥꯝꯃꯦ ꯍꯥꯏꯌꯦ ꯃꯁꯤꯁꯦ
ꯑ ꯑꯁ ꯑꯩꯁꯨ ꯌꯥꯝ ꯄꯥꯝꯃꯦꯗ ꯃꯨꯚꯤꯒꯨꯝꯕꯗ ꯑ ꯁꯨ ꯗꯨꯝ ꯂꯥꯑꯦ ꯑꯦꯜꯕꯝꯒꯨꯝꯕꯗꯁꯨ ꯑꯗꯨꯒꯨꯝꯕ ꯌꯥꯝ ꯂꯩꯌꯦ ꯀꫭ ꯑꯗꯨꯁꯨ ꯁꯨꯨ ꯌꯥꯝ ꯐꯖꯩ
ꯍꯣꯏ ꯑꯗꯨ ꯑꯗꯨꯁꯤꯡ ꯎꯕꯒꯤꯅꯦ ꯃꯈꯣꯏ ꯑꯩꯉꯣꯟꯗ ꯍꯥꯏꯕꯁꯦ ꯍꯥꯏ ꯍꯥꯏꯕꯗꯣ ꯑꯩ ꯃꯈꯣꯏ ꯑꯩ ꯍꯣꯏ ꯑꯩ ꯀ꯭ꯂꯥꯁ ꯀꯌꯥ ꯏꯂꯚꯦꯟ ꯇꯨꯌꯦꯜꯄ ꯇꯝꯕꯗ
ꯎꯝ
ꯑꯩ ꯈꯛꯇꯅꯤꯕ ꯑꯩꯈꯣꯏꯒꯤ ꯏꯁꯇꯦꯠꯇ ꯂꯩꯕꯗꯨ ꯑꯇꯣꯞꯄꯗꯤ ꯂꯣꯏꯅꯃꯛ ꯑꯇꯣꯞꯄ ꯃꯐꯝꯗ ꯂꯥꯛꯄꯅꯦꯕ ꯑꯩꯁꯨ ꯑꯗꯨꯒꯤ ꯂꯥꯛꯄꯅꯦꯕꯀꯣ
ꯑꯣ
ꯑꯗꯨꯒꯤ ꯃꯈꯣꯏꯅ ꯍꯥꯏꯕ ꯑ ꯑꯩꯕꯨ ꯅꯪ ꯅꯪꯁꯤ ꯃꯗꯨꯒꯤ ꯏꯁꯇꯦꯠꯇꯒꯤꯔꯣ ꯍꯥꯏꯅ ꯍꯣꯏ ꯑꯩꯁꯨꯅꯦ ꯍꯥꯏꯕ ꯃꯇꯝꯗ ꯃꯈꫭꯏꯁꯦ ꯌꯥꯝ ꯐꯖꯩ ꯌꯥꯝ ꯌꯦꯡꯕꯗ ꯑꯗꯨꯃꯥꯏꯅ ꯍꯥꯏꯕ
ꯑꯧ ꯑꯣ ꯍꯣꯏ ꯍꯣꯏ ꯎꯝ
ꯈꯪꯗꯦ ꯑꯗꯨꯕꯨ ꯈꯪꯉꯗꯤ ꯑꯩꯁꯨ ꯑꯗꯨꯅꯤ ꯃꯗꯨꯅ ꯃꯈꯣꯏꯅ ꯑꯥ ꯁꯦꯂꯦꯕ꯭ꯔꯦꯠ ꯇꯧꯕ ꯖꯒꯣꯏ ꯁꯥꯕ ꯑꯗꯨ ꯁꯨꯃꯥꯏꯅ ꯇꯧꯕꯅꯤ ꯍꯥꯏꯗꯤ ꯌꯥꯝꯅ ꯑꯣ ꯄꯤꯅꯤꯡꯉꯦꯕ ꯑꯁ ꯑꯗꯣ ꯑꯗꯣ ꯑꯩ ꯗꯤ ꯈꯥꯡꯗꯕꯀꯣ ꯑꯗꯣ ꯄꯤꯕ ꯉꯝ ꯩ ꯑꯩꯁꯨ ꯍꯣꯏ ꯆꯨꯝꯃꯦꯁꯨ ꯑꯩꯣꯏꯗꯤ ꯌꯥꯝ ꯍꯔꯥꯎꯔꯒ ꯇꯧꯋꯦ ꯑꯗꯨ ꯁꯦꯡꯕꯗꯤ ꯈꯪꯗꯦ ꯑꯩꯅ ꯍꯥꯏ ꯃꯈꯣꯏꯕꯨ ꯍꯥꯏꯔꯝꯕꯅꯤ
ꯍꯣꯏ ꯎꯝ
ꯑꯩꯅ ꯍꯥꯏꯔꯒ ꯍꯣꯔꯦꯟꯒꯨꯝꯕ ꯃꯈꯣꯏ ꯑꯃꯅ ꯈꯪꯕ ꯃꯤꯁꯤꯅ ꯍꯥꯏꯕ ꯃꯇꯝꯗ ꯑꯃꯨꯛꯀ ꯑꯇꯣꯞꯄ ꯑꯣꯏꯔꯗꯤ ꯃꯤꯒꯤꯤꯊꯤ ꯍꯥꯏꯔꯨ
m ꯅꯪꯅ ꯍꯥꯏꯕꯁꯨ ꯑꯗꯨꯝ ꯆꯨꯝꯕ ꯉꯥꯛꯇꯅꯤꯗ
ꯆꯨꯝꯕ ꯉꯥꯛꯇꯅꯤ ꯃꯣꯏꯁꯦ ꯌꯥꯝ ꯃꯤꯛꯁ ꯑꯣꯏꯌꯦ ꯃꯣꯏꯁꯦ ꯑꯩꯈꯣꯏꯅ ꯏꯚꯦꯟꯗꯣ ꯇꯣꯉꯥꯟ ꯇꯣꯉꯥꯟꯂꯦꯕꯀꯣ
ꯍꯣꯏ
ꯆꯥꯛ ꯆꯥꯕ ꯏꯚꯦꯟꯁꯨ ꯂꯩꯑꯦ ꯖꯋꯥꯣꯏ ꯁꯥꯕ ꯏꯚꯦꯟꯁꯨ ꯂꯩꯑꯦ ꯑꯗꯨꯒ ꯑꯉꯥꯡꯁꯤꯡꯅ ꯕꯦꯂꯨꯟꯒꯨꯝꯕꯗ ꯑ ꯏꯁꯤꯡꯒꯨꯝꯕ ꯍꯥꯞꯂꯒ ꯁꯥꯟꯅꯕꯁꯨ ꯂꯩꯌꯦꯀꯣ ꯑꯗꯨꯅ ꯑꯥꯔꯂꯤ ꯃꯣꯔꯅꯤꯡꯗ ꯑꯣꯏꯔꯝꯒꯅꯤ ꯕꯦꯂꯨꯟ ꯁꯥꯟꯅꯕꯁꯤꯡꯅꯀꯣ ꯀꯂꯔꯁꯀꯨꯝꯕ ꯁꯥꯟꯅꯕ
ꯑꯩ ꯑꯩꯁꯨ ꯑꯦꯛꯁꯄꯤꯔꯤꯟꯁ ꯑꯁꯤꯗꯗꯤ ꯂꯩꯇꯦ ꯑꯗꯨ ꯑꯣꯏꯔꯁꯨ ꯑꯥꯗ ꯎꯝ ꯗꯦꯜꯂꯤꯗꯀꯣ ꯑꯩꯈꯣꯏꯒꯤ ꯀꯦꯄꯤꯇꯦꯜ ꯗ ꯂꯩꯕ ꯀꯥꯟꯗ ꯑꯗꯨꯝ ꯑꯩꯈꯣꯏꯒꯤ ꯀꯣꯛꯁ ꯈꯣꯏꯒ ꯑꯗꯨꯝ ꯁꯥꯟꯅꯩꯗ ꯑꯩ ꯁꯨꯝ ꯑꯥꯔꯂꯤ ꯃꯣꯔꯅꯤꯡ ꯑꯥꯔꯂꯤ ꯃꯣꯔꯅꯤꯡꯗ ꯋꯥ
ꯍꯣꯏ ꯑꯗꯨꯅꯦ ꯑꯩꯈꯣꯏꯒꯤ ꯅꯈꯣꯏ ꯂꯩꯐꯝ ꯁꯝꯗ ꯈ꯭ꯋꯥꯏꯗꯒꯤ ꯍꯧꯖꯤꯛ ꯌꯎꯁꯪꯅꯒꯤ ꯈ꯭ꯋꯥꯏꯗꯒꯤ ꯐꯖꯕ ꯍꯥꯏꯕꯗꯤ ꯑꯇꯣꯞꯄ ꯃꯐꯝꯗꯤ ꯑꯉꯥꯡꯁꯤꯡ ꯌꯥꯎꯗꯦ ꯑꯗꯨꯒ ꯔꯤꯁꯔꯁ ꯈꯔ ꯇꯧꯕ ꯃꯇꯝꯗꯀꯣ ꯍꯣꯏ ꯈꯔ ꯈꯔꯗꯤ ꯑꯉꯥꯡ ꯌꯥꯎꯋꯦ ꯑꯗꯨ ꯕꯨ ꯇꯧꯔꯗꯤ ꯑꯉꯥꯡ ꯌꯥꯎꯋꯦ ꯅꯨꯄꯥ ꯅꯨꯄꯤ ꯑꯗꯨꯒ ꯀꯩ ꯍꯥꯏꯁꯦ ꯑꯗꯨ ꯍꯣꯏ ꯀꯂꯔ ꯇꯩꯕꯒꯨꯝꯕ ꯁꯨꯃꯥꯏꯅ ꯇꯧꯗꯤ ꯑꯉꯥꯡꯁꯨ ꯌꯥꯎꯋꯦ ꯑꯍꯟꯁꯨ ꯌꯥꯎꯋꯤ ꯁꯨꯃꯥꯏꯅꯁꯨ ꯌꯥꯎꯋꯤ ꯑꯗꯨꯕꯨ ꯑꯩꯈꯣꯏ ꯂꯩꯕ ꯃꯐꯝ ꯑꯗꯨꯗꯤ ꯀꯔꯤ ꯍꯥꯏꯁꯤꯔꯥ ꯐ꯭ꯔꯤ ꯍꯥꯏꯅꯀꯣ ꯑꯉꯥꯡꯁꯨ ꯌꯥꯎꯋꯦ ꯖꯒꯣꯏ ꯁꯥꯕ ꯑꯉꯥꯡꯁꯨ ꯕꯣꯂꯨꯟꯒ ꯏꯁꯤꯡ ꯆꯥꯏꯕ ꯑꯗꯨꯒ ꯀꯂꯔ ꯇꯩꯕ ꯑꯗꯨꯒ ꯂꯝꯕꯤ ꯑ ꯑ ꯄꯩꯁꯥ ꯅꯤꯕ ꯑꯨꯃꯥꯏꯅ ꯇꯧꯕꯁꯦ ꯑꯉꯥꯡꯁꯨ ꯌꯥꯎꯋꯦ ꯑꯍꯟꯁꯨ ꯑꯗꯨꯒꯤꯗꯃꯛꯇ ꯃꯈꯣꯏꯅ ꯍꯥꯏꯕꯕꯁꯤꯦ ꯅꯈꯣꯏꯒꯤ ꯅꯈꯣꯏꯗ ꯑꯩꯈꯣꯏꯒꯤ ꯏꯁꯇꯦꯠꯇ ꯀꯔꯤ ꯍꯥꯏꯁꯔꯦ ꯑꯗꯨ ꯄꯥꯡꯊꯣꯛꯄꯗꯣ ꯌꯥꯝꯅ ꯐꯖꯩꯌꯦ ꯍꯥꯏꯕꯗꯣ
ꯎꯝ ꯑꯗꯨꯒꯤ ꯑꯣꯏꯔꯝꯃꯤꯅꯤ
ꯍꯣꯏ ꯑꯗꯨ ꯃꯈꯣꯏꯅ ꯍꯥꯏꯕ ꯃꯇꯝꯗ ꯑꯩ ꯌꯥꯝ ꯍꯔꯥꯎꯕꯅꯤ ꯁꯤ
ꯑ
ꯌꯥꯎꯁꯥꯡꯗꯤ ꯑꯩ ꯈꯥꯡꯁꯨ ꯈꯪꯗꯦ ꯑꯗꯨꯕꯨ ꯃꯈꯣꯏꯅ ꯀꯔꯤ ꯍꯥꯏ ꯆ ꯑꯗꯨꯒꯤꯗꯣ ꯌꯥꯝ ꯐꯖꯩꯌꯦ ꯑꯗꯨ ꯍꯣꯏ ꯍꯥꯏꯀꯣ
ꯎꯝ
ꯑꯗꯣ ꯃꯈꯣꯏꯁꯦ ꯃꯅꯤꯄꯨꯔꯗ ꯌꯥꯝ ꯂꯥꯛꯅꯤꯡꯉꯤ ꯍꯥꯏꯕꯅꯦꯕ ꯃꯈꯣꯏꯁꯦ ꯍꯥꯏꯕꯗꯤ
ꯑꯥ ꯑ
ꯑꯩꯈꯣꯏ ꯁꯤꯔꯣꯏ ꯂꯤꯂꯤꯒꯤꯁꯨ ꯂꯥꯛꯑꯀꯣ ꯑꯗꯨꯁꯨ ꯑꯩꯈꯣꯏ ꯌꯦꯡꯅꯤꯡꯏꯤ ꯍꯥꯏꯌꯦ ꯑꯗꯨꯒ
ꯑꯣ
ꯑꯦꯝꯄꯤꯤꯡꯒꯨꯝꯕ ꯆꯠꯂꯒ ꯃꯈꯣꯏꯁꯦ ꯌꯦꯡꯅꯤꯡ ꯍꯥꯏꯕꯀꯣ
ꯑꯣ ꯑꯣ
ꯑꯗꯨꯅꯤ
ꯎꯝ ꯎꯝ
ꯁꯥꯗ꯭ꯔꯣ ꯅꯈꯣꯏ ꯂꯝꯅꯗꯦ
ꯊꯥꯏ ꯑꯗꯨ ꯐꯦꯟ ꯊꯥꯗ꯭ꯔꯗꯤ ꯌꯥꯗ ꯌꯥꯗꯦꯀꯣ ꯑꯗꯨ ꯑꯩꯈꯣꯏ ꯐꯦꯟ ꯊꯥꯔ ꯍꯥꯏꯔꯒ ꯑꯗꯨꯝ ꯂꯩꯌꯦ ꯐꯦꯟ ꯊꯥꯔꯗꯤ ꯑꯗꯨꯝ ꯈꯪꯕ ꯉꯝꯗꯕꯒꯨꯝꯕꯗꯤ ꯂꯩꯇꯦꯗ ꯑꯩꯈꯣꯏꯗꯗꯤ ꯐꯦꯟ ꯊꯥꯔꯗꯤ ꯑꯗꯨꯝ ꯌꯥꯕꯅꯤꯗ
ꯑꯩꯈꯣꯏꯗꯤ ꯌꯥꯝ ꯁꯥꯏ
ꯐꯦꯟ ꯊꯥꯔꯁꯨ ꯅꯣꯏꯗꯗꯤ ꯁꯥꯔꯝꯒꯅꯤꯀꯣ
ꯍꯣꯏ ꯑꯁ ꯅꯣꯡ ꯊꯦꯟꯒꯨꯝꯕꯗꯤ ꯊꯥꯏ ꯑꯗꯨꯕꯨ ꯅꯨꯡꯊꯤꯤꯟꯗ ꯁꯥꯕꯒ ꯅꯨꯡꯗꯥꯡꯅ ꯁꯥꯕꯒ ꯈꯦꯠꯅꯩꯕ
ꯍꯣꯏꯣꯏ ꯍꯣꯏ
ꯅꯨꯡꯗꯥꯡꯒꯗꯤ ꯍꯤꯌꯨꯃꯤꯗꯤꯇꯤ ꯌꯥꯝ ꯋꯥꯡꯕꯀꯣ
ꯑꯣ ꯑꯣ
ꯑꯗꯨ ꯍꯨꯃꯥꯡꯒꯤ ꯊꯣꯛꯇꯦ ꯑꯗꯨꯕꯨ ꯌꯥꯝ ꯍꯥꯏꯁ ꯆꯥꯡꯕ ꯍꯥꯏꯕ ꯇꯥꯔꯦ ꯁꯥꯕꯀꯣ
ꯎꯝ ꯎꯝ
ꯎ
ꯑꯗꯨꯒꯤꯅꯦ ꯑꯗꯨꯗꯤ ꯀ꯭ꯔꯤꯌꯥ ꯇꯧꯔꯤꯅꯣ
ꯑꯁ ꯑꯉꯥꯡ ꯑꯉꯥꯡꯒ ꯑꯁꯤ ꯑꯩꯒꯤ ꯏꯌꯥꯝꯕꯒꯤ ꯑꯉꯥꯡꯒ ꯀꯣ ꯇꯤꯚꯤ ꯌꯦꯡꯔꯒ ꯑꯗꯨꯝ ꯂꯩꯕꯅꯤꯅ ꯃꯥꯅ ꯃꯥ ꯁ ꯑꯟ ꯕꯤ ꯑꯦꯔ ꯑꯗꯨꯝ ꯌꯦꯡꯈ꯭ꯔꯒ ꯂꯩꯕꯅꯤ ꯊ꯭ꯔꯤ ꯌꯁꯁꯨꯨ ꯑꯃ ꯑꯃꯅ ꯑꯩꯠ ꯏꯌꯥꯔꯁ ꯑꯦꯠ ꯏꯌꯥꯔꯁ ꯑꯗꯨꯗꯤ ꯐꯣꯟꯗ ꯒꯦꯝ ꯁꯥꯟꯅꯔꯒ ꯂꯩꯅꯦ
ꯑꯥ
ꯑꯗꯨ ꯑꯩꯈꯣꯏ ꯑ ꯎꯝ
ꯎꯝ ꯑꯩꯒꯤ ꯗꯗꯥꯒꯤ ꯑꯉꯥꯡ ꯁꯣꯗ ꯑꯩ ꯅꯨꯄꯥ ꯑꯃ ꯑꯁ ꯁꯥꯊꯤꯕꯅꯤꯀꯣ
ꯑꯥ ꯍꯣꯏ
ꯑꯁ ꯅꯨꯄꯥꯅ ꯌꯥꯝ ꯁꯥꯊꯤꯕꯗꯣ ꯂꯝꯍꯦꯟꯕ ꯅꯨꯄꯤꯅ ꯅꯤꯡꯉꯥꯏ ꯇꯧꯕꯗ
ꯑꯣ ꯌꯦꯁ ꯅꯨꯄꯥꯗꯤ ꯑꯉꯥꯡꯅ ꯍꯥꯏꯅ ꯇꯦꯕꯜꯒꯨꯝꯕꯗ ꯐꯣꯟ ꯆꯥꯔꯖ ꯇꯧꯔꯗꯤ ꯑꯃꯛꯈꯛ ꯎꯔꯣꯏ
ꯑꯥ
ꯃꯈꯣꯏꯁꯤ ꯌꯥꯝ ꯍꯕ ꯂꯣꯠꯅ ꯂꯣꯠꯅ ꯊꯝꯂꯁꯨ ꯈꯪꯉꯦ ꯃꯈꯣꯏ
ꯍꯣꯏ ꯀꯌꯥ ꯑꯗꯨꯃꯦ ꯅꯪ ꯍꯧꯖꯤꯛ ꯐ꯭ꯔꯤ ꯂꯩꯒꯦꯔꯥ ꯅꯠꯇ꯭ꯔꯒ ꯆꯞ ꯆꯥꯒꯦꯔꯥ
ꯆꯥꯛ ꯆꯥꯔꯣꯏꯗ ꯍꯧꯖꯤꯛ ꯌꯥꯝ ꯁꯥ ꯃꯔꯝꯒꯤ ꯆꯥꯅꯤꯡꯗꯦ
ꯑꯥ ꯅ ꯅꯪꯒꯤ ꯑꯗꯨ ꯀꯣꯜ ꯌꯥꯝ ꯂꯩꯔꯗꯤ ꯑꯗꯨꯝ ꯀꯣꯜ ꯇꯧꯔꯛꯑꯣ
ꯍꯣꯏ ꯑꯩꯗꯤ